ꯍꯂꯣ ꯑ ꯇꯥꯏ ꯑ ꯇꯥꯏ ꯇꯥꯏ ꯇꯥꯏ
ꯆꯥꯛ ꯏꯁꯤꯡ ꯆꯥꯔꯕꯣ ꯀꯔꯤ ꯃꯊꯦꯜ ꯆꯥꯔꯕ
ꯑ ꯉꯁꯤꯗꯤ ꯑꯣꯛꯁꯥ ꯆꯥꯏ
ꯑꯣꯛꯁꯥ ꯆꯥꯏꯌꯦ ꯅꯪꯅ ꯊꯣꯡꯕ꯭ꯔꯣ ꯀꯅꯥꯅ ꯊꯣꯡꯒꯦ
ꯑ ꯉꯁꯤꯗꯤ ꯑꯩꯈꯣꯏ ꯁꯥꯏꯅ ꯊꯣꯡꯉꯦ
ꯑꯣ ꯅ ꯃꯤ ꯀꯌꯥ ꯁꯔꯦꯅꯣ ꯇꯥꯕ꯭ꯔꯣ ꯍꯜꯂꯣ ꯇꯔꯕꯣ ꯇꯥꯔꯕꯣ
ꯍꯥꯎꯋ
ꯀꯩꯅꯣ ꯍꯧꯖꯤꯛꯀꯥꯟꯁꯤꯕꯨ ꯅꯪ ꯀꯔꯤ ꯀꯔꯤ ꯇꯧꯔ ꯂꯩꯔꯤꯒꯦ
ꯑꯥ ꯍꯧꯖꯤꯛꯇꯤ ꯆꯥꯊꯣꯛꯑꯒ ꯑꯗꯨꯝ ꯔꯤꯐ꯭ꯔꯦꯁ ꯑꯣꯏꯅ ꯂꯩꯕꯅꯤꯅ
ꯑꯣ ꯑꯗꯣ ꯅꯣꯏ ꯅꯪ ꯅꯣꯏ ꯎꯈ꯭ꯔꯨꯜ ꯂꯣꯝꯗ ꯆꯠꯊꯄꯤꯨꯔꯧꯕꯣ ꯅꯪꯕꯣ
ꯑꯦ ꯑꯗꯨꯝ ꯔꯦꯟꯗꯝꯗꯝꯂꯤ ꯆꯠꯂꯦ
ꯑꯣ ꯑ ꯑꯗꯨꯝ ꯀꯩꯅꯣꯒꯤ ꯅꯣꯏꯒꯤ ꯁꯤꯔꯣꯏ ꯐꯦꯁꯇꯤꯚꯦꯜ ꯑꯗꯨꯝ ꯇꯧꯗꯣꯏꯅꯦ
ꯑ
ꯑꯣ ꯑꯗꯨ ꯀꯩꯅꯣ ꯃꯊꯪ ꯆꯍꯤꯁꯦ ꯀꯔꯝ ꯀꯔꯝ ꯇꯧꯗꯧ ꯃꯥꯜꯜꯂꯤꯦ
ꯑ ꯃꯦ ꯃꯦꯗ ꯇꯧꯅꯦ
ꯃꯦꯗꯥ ꯑꯣ ꯑꯗꯨꯝ ꯆꯍꯤ ꯈꯨꯗꯤꯡꯒꯤ ꯑꯗꯨꯝ ꯇꯧꯋꯤꯀꯣ
ꯍ ꯆ ꯆꯍꯤ ꯈꯨꯊ ꯇ ꯇꯃꯛ
ꯑꯣ ꯅꯪꯗꯤ ꯀꯦꯔꯛ ꯁꯨꯔꯦ ꯌꯥꯎꯕ
ꯇꯔ
ꯅꯪ ꯑꯗꯨ ꯅꯣꯏ ꯁꯨꯔꯦ ꯐꯦꯁꯇꯤꯚꯦꯜꯗꯣ ꯅꯪ ꯌꯥꯎꯕ ꯀꯌꯥꯔꯛ ꯁꯨꯔꯒꯦꯕ
ꯑꯦ ꯆꯍꯤꯖ ꯊꯝꯖ ꯑꯣꯏꯇꯥ
ꯑꯣ ꯑꯩꯁꯨꯅꯦ ꯀꯩꯅꯣꯒꯤ ꯇꯨ ꯊꯥꯎꯖꯟ ꯁꯚꯦꯟꯇꯤꯟꯗ ꯂꯥꯛꯑꯦꯕ ꯎꯈ꯭ꯔꯨꯜꯅꯀꯣ ꯑꯗꯨ ꯁꯦꯀꯦꯟ ꯏꯗꯤꯁꯟꯒꯨꯝꯕ ꯃꯥꯜꯂꯦ ꯁꯚꯦꯟꯇꯤꯟꯗꯣ ꯎꯝ ꯑꯗꯩꯗꯨꯗ ꯂꯥꯛꯑꯦ ꯑꯩꯈꯣꯏ ꯏꯃꯥꯟꯅꯕ ꯃꯌꯥꯝ ꯇꯧꯔꯒ ꯏꯝꯐꯥꯜꯗꯒꯤ
ꯑꯥ
ꯑꯗꯨ ꯑꯩꯈꯣꯏꯅ ꯂꯥꯛꯄ ꯃꯇꯝꯗꯤ ꯀꯩꯅꯣ ꯇꯧꯗꯦꯅ ꯍꯧꯖꯤꯛ ꯏꯔꯥꯡ ꯂꯩꯇꯕꯅꯤꯅ ꯑꯗꯨꯝ ꯂꯝꯕꯤꯁꯨ ꯑꯗꯨꯝ ꯐ꯭ꯔꯤ ꯑꯣꯏꯌꯦꯕ ꯑꯗꯨ ꯂꯥꯛꯑꯦ ꯑꯗꯩꯗꯤ ꯅꯣꯏꯒꯤ ꯎꯨ ꯀꯩꯅꯣꯗ ꯀꯔꯤꯑꯕꯣ
ꯑ ꯄꯁꯤ꯭ꯔꯝ ꯄꯁꯤ꯭ꯔꯝ
ꯑ ꯇꯧꯕꯤꯗꯅ
ꯎꯝ ꯎꯝ
ꯑꯗ ꯀꯩꯅꯣꯒ ꯅꯨꯡꯗꯥꯡꯗ ꯑꯩꯈꯣꯏꯒꯤ ꯀꯩꯔꯤꯕ ꯁꯤꯔꯣꯏ ꯁꯤꯔꯣꯏ ꯀꯟꯁꯔꯠ ꯇꯧꯕꯗꯣ
ꯑ ꯑ ꯍꯣꯏ ꯍꯣꯏ ꯍꯣꯏ ꯅ ꯅꯤꯡꯁꯤꯡꯤꯟꯗ ꯇꯧꯗ ꯑꯥ ꯑꯥ ꯍꯣ
ꯌꯥꯝ ꯅꯨꯡꯉꯥꯏꯌꯦ ꯑꯗꯩꯗꯤ ꯆꯤꯟꯗꯥꯕꯁꯨ ꯑꯁ ꯑꯩꯈꯣꯏꯗꯤ ꯄꯥꯛꯈꯥꯗꯕꯅꯤꯅꯀꯣ
ꯅ ꯀꯩꯅꯣ ꯁꯨꯔꯦꯠꯁꯤꯡꯒꯤꯤꯡ ꯀꯥꯍꯧꯕ꯭ꯔꯣ ꯨꯔꯨꯔ ꯁꯨꯔꯣꯏ ꯂꯤꯗꯦ ꯩꯅ ꯌꯦꯡꯍꯧꯕ꯭ꯔꯣꯕ
ꯌꯦꯡꯍꯧꯋꯦ ꯌꯦꯡꯍꯧꯋꯦ ꯁꯤꯔꯣꯏ ꯆꯤꯡꯗꯣ
ꯑ
ꯀꯔꯦ ꯑꯦ ꯑꯗꯤ ꯍꯣꯏ ꯑꯩꯅ ꯄꯨꯡ ꯑꯌꯨꯛꯀꯤ ꯄꯨꯡ ꯑꯠ ꯑꯗꯥꯏꯗ ꯀꯥꯕꯗꯣ
ꯑꯥ
ꯑꯗꯨꯝ ꯏꯚꯤꯅꯤꯡꯒꯤ ꯄꯨꯡ ꯋꯥꯟ ꯑꯗꯨꯗꯥꯋꯥꯏꯗ ꯌꯧꯋꯦ
ꯑꯥ ꯑꯥ
ꯁꯥꯡꯉꯤꯗꯅ ꯍꯥꯏꯗꯤ ꯆꯤꯡꯗꯣ ꯋꯥꯡꯕꯗꯤ ꯅꯠꯇꯕ ꯑꯗꯨꯝ ꯃꯥꯒꯤ ꯀꯩꯅꯣꯗꯣ ꯆꯤꯡ ꯆꯤꯡ ꯌꯥꯝꯔꯝꯃꯦꯕ ꯑꯩꯈꯣꯏꯅ ꯆꯠꯄꯗꯣ ꯑꯗꯨꯒ ꯃꯊꯛꯇ ꯀꯩꯅꯣ ꯎꯒꯨꯝꯕꯗꯤ ꯍꯧꯗꯦ ꯁꯤꯔꯣꯏ ꯆꯤꯡꯗꯣ
ꯑꯦ ꯎꯍꯗꯦ ꯀꯩꯅꯣ ꯑꯗꯨꯝ ꯀꯩꯅꯣ ꯕꯦꯝꯕꯨ ꯗꯞ ꯕꯦꯝꯕꯨ ꯃꯌꯥꯝ ꯍꯥꯎꯕꯅꯦ
ꯍꯣꯏ ꯍꯣꯏ ꯏꯗꯎ ꯑꯗꯨ ꯑꯦꯝ ꯍꯣꯏ ꯑꯗꯨ ꯑꯗꯨꯒꯤꯗꯣ ꯀꯩꯅꯣꯗꯣꯕ ꯗꯣ ꯀꯩꯅꯣ ꯇꯧꯋꯦ ꯑꯩꯈꯣꯏꯒꯤ ꯀꯩꯅꯣ ꯑꯦꯔꯣ ꯁꯥꯕꯤ ꯁꯤꯟꯅꯅꯦ ꯑꯗꯣ ꯌꯥꯝ ꯐꯩꯌꯦꯗ
ꯑ ꯍꯣꯏ ꯍꯣꯏ
ꯑ ꯑꯗꯣ ꯃꯊꯪꯁꯨ ꯂꯥꯛꯀꯅꯤꯗ
ꯑꯦ ꯂꯥꯛꯑꯗꯤ ꯗꯨꯝ ꯀꯩꯅꯣ ꯄꯥꯎ ꯐꯥꯎ ꯐꯥꯎꯅꯔꯁꯦ ꯀꯩꯗꯧꯔꯒꯦ ꯑꯗꯨꯗꯤ ꯌꯥꯝ ꯐꯖꯔꯕ ꯖꯤꯡꯅꯦ
ꯍꯣꯏ ꯃꯊꯪ ꯀꯔꯤꯒꯨꯝꯕ ꯑꯩ ꯂꯥꯛꯑꯗꯤ ꯅꯉꯣꯟꯗ ꯍꯥꯏꯔꯛ ꯇꯥꯔꯦꯍꯦ
ꯎꯝ ꯗꯝꯍꯥꯏꯔꯣ
ꯅꯉꯣꯟꯗ ꯍꯥꯏꯔꯛꯑꯒ ꯑꯗꯨꯝ ꯅꯪ ꯈꯔ ꯅꯛꯅꯃꯤꯅꯀꯣ ꯅꯪꯒ ꯆꯠꯃꯤꯟꯅꯕ ꯌꯥꯏꯗꯅ
ꯍꯣꯏ ꯍꯣꯏ ꯍ ꯍꯣꯏ
ꯅꯪ ꯑꯩꯈꯣꯏꯒꯤ ꯀꯩꯅꯣꯗꯤ ꯌꯥꯎꯈ꯭ꯔꯕꯣ ꯌꯥꯎꯁꯪꯒꯨꯝꯕꯗꯤ ꯌꯥꯎꯕ꯭ꯔꯣ
ꯌꯥꯎꯁꯪꯁꯤꯔꯣ ꯌꯥꯎꯁꯪ ꯌꯥꯎꯁꯪ ꯉ ꯀꯩꯅꯣ ꯊꯥꯕꯜ ꯆꯣꯡꯕ ꯇꯣ ꯇ ꯀꯩꯅꯣ ꯀꯇꯧ ꯌꯥꯎꯔꯣꯏ ꯇꯥꯕꯅꯣ
ꯑꯣ ꯅꯪ ꯅꯪꯕꯨ ꯊꯥꯕꯜ ꯆꯣꯡꯕ ꯍꯩꯕ꯭ꯔꯥꯅꯦ ꯑꯥ
ꯊꯥ ꯊꯥ ꯊꯥ ꯊꯥꯕꯜ ꯆꯣꯡꯕꯁꯤꯗꯤ ꯑꯩꯒꯤ ꯀꯩꯅꯣ ꯍꯩꯅꯕꯤ ꯕꯤꯅꯦ ꯀꯩꯗꯧꯔꯒꯦ
ꯅꯪꯒꯤ ꯍꯩꯅꯕꯤꯅꯦ
ꯑꯦ ꯀꯩꯅꯣ ꯈꯨꯗꯥ ꯄꯥꯏꯔꯒ ꯀꯩꯅꯣ ꯑ ꯑꯗꯣ ꯈꯨꯟꯅꯨꯡꯉꯥꯏ
ꯑꯣ ꯍꯦ ꯍꯦ ꯍꯥ ꯑꯦ ꯑꯗꯣ ꯑꯩꯗꯤ ꯊꯥꯕꯜꯗꯤꯀꯣ ꯌꯦꯡꯕꯗꯤ ꯆꯠꯂꯦꯀꯣ ꯑꯗꯨꯒ ꯊꯥꯕꯜ ꯊꯥꯕꯜ ꯆꯣꯡꯗꯤ ꯍꯩꯇꯦꯕ ꯑꯩ
ꯑꯥꯁ ꯅ꯭ꯔ ꯑꯗꯨꯗꯤ ꯑꯩꯅ ꯑꯣꯏꯅ ꯇꯥꯛꯄꯤꯔꯒꯦ
ꯌꯥꯏꯌꯦ ꯌꯥꯏꯌꯦ ꯅꯪ ꯈꯔ ꯍꯣ ꯌꯥꯏꯌꯦ ꯅꯪ ꯍꯩꯕꯅꯤꯅ ꯅꯪ ꯈꯔ ꯇꯥꯛꯄꯤꯔꯣꯅꯦ
ꯍꯣꯌ ꯑꯩ ꯇꯥꯛꯄꯤꯔꯒꯦ ꯀꯩꯅꯣ ꯂꯥꯛꯏꯕ ꯀꯩꯅꯣ ꯊꯥꯕꯜ ꯊꯥꯕꯜ ꯆꯣꯡꯕ ꯅ ꯀꯩꯅꯣ ꯁꯦ ꯁꯤꯇ ꯑꯩꯅ ꯇꯥꯛꯄꯤꯕ ꯇꯥꯔꯦꯅꯦ
ꯌꯥꯏꯌꯦ ꯌꯥꯏꯌꯦ ꯍꯨ ꯗ ꯑꯩꯈꯣꯏꯒꯤ ꯃꯥꯅꯦ ꯌꯥꯎꯁꯪ ꯃꯊꯪ ꯆꯍꯤ ꯌꯥꯎꯁꯪꯗꯣ
ꯑ
ꯑꯗꯗꯤ ꯅꯪ ꯄꯨꯔ ꯆꯠꯀꯦ ꯊꯥꯕꯟ
ꯑꯥ ꯍꯥ ꯍ ꯍꯥ ꯍꯥ ꯍꯣꯏꯅꯦ ꯆꯠꯁꯤꯅꯦ ꯄꯨꯔꯥ ꯀꯩꯅꯣ ꯑꯥ ꯑꯥ ꯍꯣꯏ
ꯅ ꯅꯪꯉꯣꯟꯗꯩ ꯈꯔ ꯇꯝꯒꯦꯕ
ꯑ ꯍꯣꯏ ꯍꯣꯏ ꯍꯣꯏ ꯍꯣꯏ
ꯌꯨꯅꯀꯣ
ꯎꯝ ꯑꯁ ꯑꯩꯗꯤ ꯄꯨꯔꯥ ꯍꯩꯕꯅꯤ ꯍꯩ
ꯑꯣ ꯑꯁ ꯑꯗꯨ ꯌꯥꯝ ꯐꯩꯌꯦ ꯑꯗꯣ ꯑꯩꯗꯤ ꯍꯥꯏ ꯗꯤ ꯑꯗꯨꯝ ꯆꯣꯉꯛꯇꯕ ꯍꯥꯏꯇꯥꯔꯦꯅꯦ ꯑꯩꯅ ꯑꯉꯥꯡ ꯑꯣꯏꯔꯤꯉꯩꯗꯨꯁꯨꯀꯣ ꯑꯩꯏꯗꯤ ꯑꯩꯗꯤ ꯁꯥꯟꯅꯕ ꯈꯔ ꯄꯥꯝꯕꯅꯤꯅ ꯁꯥ ꯁꯥꯟꯅꯕ ꯑꯗꯨꯝ ꯆꯠ ꯂꯩꯕ
ꯑꯣ ꯐꯔꯦ ꯐꯔꯦ ꯐꯔꯦ ꯑꯗꯨꯗꯤ ꯑꯣ ꯑꯗꯨꯗꯤ ꯀꯩꯅꯣ ꯁꯅꯥꯄꯩ ꯃꯠ ꯃꯇꯥꯡꯗꯗꯤ ꯅꯪꯅ ꯈꯔ ꯇꯥ ꯇꯥꯛꯄꯤ ꯇꯝꯕꯤꯕ ꯑꯗꯨꯒ ꯊꯥ ꯊꯕꯥꯜ ꯆꯣꯡꯕꯩꯁꯤ ꯗꯤ ꯑꯩꯅ ꯇꯥꯛꯄꯤ ꯇꯝꯕꯤꯕ ꯑꯃꯨꯛ ꯇꯥꯔꯦꯅꯦ
ꯑꯍꯣꯏ ꯍꯣꯏ ꯍꯣꯏ ꯁꯥ ꯁꯥꯟꯅꯕꯩꯗꯤ ꯅꯪ ꯀꯩꯝ ꯈꯟꯒꯅꯣ ꯑꯩ ꯂꯣꯏ ꯇꯥꯛꯊꯒꯦꯁꯦ
ꯑꯥ ꯍꯣꯌ ꯍꯣꯌ ꯍꯣꯌ ꯍꯣꯌ ꯑ ꯍ
ꯑꯩ ꯑꯩꯅ ꯑꯗꯨꯝ ꯑꯦ ꯁꯤ ꯁꯥꯟꯅꯖꯦ ꯁꯤ ꯁꯥꯟꯅꯖꯦꯅꯀꯣ
ꯑꯥ ꯑꯥ
ꯑꯗꯨꯒ ꯊꯥꯕꯜꯁꯨ ꯃꯣꯏꯅ ꯅꯉꯣꯟꯗꯒꯤ ꯇꯝꯃꯒꯦ
ꯑ ꯍꯣꯏꯅꯦ ꯑꯗꯨꯗ ꯏꯗ ꯇꯝꯕ ꯇꯥꯕꯅꯤꯅꯦ ꯍꯥꯏꯕꯅꯤꯅ ꯇꯥꯛꯄ ꯍꯥꯏꯇꯕꯅꯤꯅ ꯄꯝꯕꯥꯜ ꯇꯅꯦ
ꯃꯥꯅꯦ ꯃꯥꯅꯦ ꯃꯥꯅꯦ ꯃꯥ ꯆꯨꯝꯃꯦ ꯆꯨꯝꯃꯦ ꯅꯪ ꯍꯩꯕꯅ ꯑꯩꯉꯣꯟ ꯄꯤꯕ ꯑꯩꯅ ꯍꯩꯕꯗꯕꯨ ꯅꯉꯣꯟꯗ ꯑꯃꯨꯛꯥꯛꯛꯄꯤ ꯄꯤꯕ ꯍꯥꯏꯗꯤ ꯃꯔꯨꯞꯁꯤꯗꯤ ꯑꯃꯅ ꯇꯥꯛꯃꯤꯟꯅꯗꯧꯕꯅꯦꯕ ꯃꯥꯅ ꯃꯥꯅ ꯍꯩꯕꯗꯣ ꯅꯠꯇ꯭ꯔꯣ ꯑꯁ ꯑꯩꯈꯣꯏꯅ ꯀꯩꯅꯣ ꯌꯥꯎꯁꯪꯗꯤ ꯊꯕꯁ ꯌꯥꯝ ꯆꯣꯡꯉꯗꯅ
ꯑꯥ
ꯦ ꯌꯥꯎꯁꯪꯗ ꯆꯣꯡꯉꯅꯤ ꯑꯗꯤ ꯑꯩꯈꯣꯏꯒꯤ ꯆꯩꯔꯥꯎꯕꯅ ꯂꯩꯀꯣ ꯁꯥꯖꯤꯕ ꯆꯩꯒꯥꯎꯕ ꯍꯥꯏꯗꯤ ꯑꯩꯈꯣꯏ ꯃꯩꯇꯩꯒꯤꯗꯗꯤ ꯅꯤꯕꯔꯅꯦꯕ ꯍꯥꯏꯗꯤ ꯑꯩꯈꯣꯏ ꯏꯪꯂꯤꯁ ꯀꯦꯂꯦꯟꯗꯔꯗꯗꯤ ꯖꯅꯋꯥꯔꯤ ꯑꯣꯏꯗꯣꯏ꯭ꯔꯣ ꯅ꯭ꯌꯨ ꯌꯔꯁꯦ
ꯀꯩꯔ
ꯑꯩꯈꯣꯏꯒꯤ ꯃꯩꯇꯩꯒꯤꯗꯤ ꯅ꯭ꯌꯨ ꯌꯔꯁꯦ
ꯎꯝ
ꯖꯅꯋꯥꯔꯤꯅꯤꯗꯅ ꯏꯪꯂꯤꯁ ꯀꯦꯂꯦꯟꯗꯔꯗꯗꯤ ꯑꯗꯨꯒ ꯑꯩꯈꯣꯏꯒꯤ ꯃꯩꯇꯩꯒꯤ ꯀꯦꯂꯦꯟꯗꯔꯗꯗꯤ ꯅ꯭ꯌꯨ ꯌꯔꯁꯤ ꯑꯦꯄ꯭ꯔꯤꯜꯅꯦꯕ ꯈꯟꯅꯕꯗꯣ
ꯑꯥ
ꯑꯩꯈꯣꯏꯗꯤ ꯑꯦꯄ꯭ꯔꯤꯜꯗꯒꯤ ꯍꯧꯋꯦꯕ ꯊꯥ ꯊꯥ ꯊꯤꯕꯗꯣ
ꯅ ꯇ ꯊ
ꯑꯗꯤ ꯋꯥꯏꯦ ꯆꯥꯡ ꯃꯌꯥꯝ ꯆꯥꯁꯤꯟꯈꯤꯕ ꯋꯥꯔꯤꯅꯦꯍꯦ ꯇꯥꯔꯕꯣ ꯇꯥꯗ꯭ꯔꯣ
ꯍꯩꯅꯣ
ꯑꯣ ꯀꯩꯗꯧꯔꯤꯅꯣ ꯅꯪꯕꯣ
ꯑꯦ ꯑꯗꯨ ꯑꯗꯨꯁꯦ ꯆ ꯆ ꯆ ꯆꯠ ꯑꯇ ꯏꯚꯤꯅꯤꯡ ꯋꯥꯛ ꯑꯣꯏꯅ ꯑꯗꯨꯝ ꯆꯠꯂꯤꯕꯅꯤꯗ
ꯑꯣ ꯑꯁ ꯃꯊꯪꯗꯤ ꯀꯩꯅꯣꯒꯤ ꯑꯩꯈꯣꯏꯒꯤ ꯌꯥꯎꯁꯪꯗꯣ ꯑꯣ ꯅꯪ ꯅꯪ ꯍꯒꯁ ꯇꯥꯔꯦ ꯍꯥꯏꯗꯤ ꯌꯥꯎꯁꯪ ꯆꯠꯁꯦ ꯅꯨꯡꯉꯥꯏꯅ ꯍꯜꯂꯣ ꯇꯥꯕ꯭ꯔꯣ ꯑꯣ ꯇꯔꯕꯣ ꯀꯥꯏ ꯂꯩꯒꯦ ꯅꯪꯕꯣ
ꯍꯜꯂꯣ ꯍꯜꯂꯣ
ꯀ ꯀꯥꯏ ꯂꯩꯒꯦ ꯅꯪꯕꯣ ꯍꯜꯂꯣ ꯇꯥꯏ ꯇꯥꯏ
ꯑꯩ ꯁꯤ ꯂꯩꯌꯦ
ꯑꯗꯨꯅꯦ ꯅꯪꯒꯤ ꯈꯣꯟꯖꯦꯜꯁꯦ ꯅꯪꯒꯤ ꯈꯣꯟꯖꯦꯜꯁꯦ ꯑꯃꯨꯛ ꯃꯥꯡꯕ ꯑꯗꯁꯨ ꯅꯪ ꯅꯪ ꯅꯦꯋꯥꯛ ꯈꯔꯕ ꯅꯨꯡꯉꯥꯏꯇꯕ ꯃꯥꯜꯂꯤꯗ ꯑꯣ ꯃꯊꯪꯒꯤ ꯌꯥꯎꯁꯪꯗꯗꯤ ꯅꯪ ꯍꯧ ꯍꯧꯕ ꯂꯥꯛꯀꯦꯕ ꯑꯗꯨꯒ ꯑꯩꯈꯣꯏꯒꯤ ꯂꯝꯕꯤꯗ ꯂꯩꯁꯥꯕꯤ ꯃꯌꯥꯝ ꯁꯦꯟ ꯊꯠ ꯂꯩꯔꯝꯒꯅꯤ ꯑꯗ ꯃꯣꯏꯗ ꯑꯩꯈꯣꯏꯅ ꯁꯦꯟ ꯄꯤꯗꯣꯏꯅꯦꯕ ꯀꯣ ꯂꯝꯕꯤꯗ ꯂꯩꯔꯕꯁꯤꯡꯗꯣ ꯑꯗꯨꯒ ꯑꯕꯦꯔꯁꯨꯇꯩꯒꯤꯅꯤ ꯂꯩꯦꯁꯥꯕꯤ
ꯑ
ꯅꯪ ꯅꯪ ꯄꯥꯈꯪ ꯅꯠꯇ꯭ꯔꯣ
ꯊꯊ ꯃꯗꯤ ꯑꯩ ꯀꯔꯤ ꯅꯣꯅꯦ ꯆ ꯆꯠꯊꯔ ꯂꯣꯏꯔꯦ ꯀꯩꯅꯣꯔꯣ
ꯑꯗꯨꯅꯦ ꯅꯪ ꯐꯣꯟ ꯅꯪ ꯑꯃꯨꯐꯛ ꯆꯠꯂꯝꯈꯤꯔꯣꯏ ꯑꯗ ꯆꯠꯊꯁꯕ
ꯎꯝ ꯆꯠꯊꯣꯛꯁꯦ ꯆꯠꯊꯣꯛꯁꯦ ꯀꯩꯗꯧꯔꯀꯦ
ꯑꯗꯨꯅꯦ ꯅꯪ ꯑꯗꯨꯗꯤ ꯑꯁ ꯂꯩꯁꯥꯕꯤ ꯃꯌꯥꯝ ꯂꯩꯒꯗꯤ ꯃꯣꯏꯗ ꯅꯪ ꯑꯕꯦꯠ
ꯃ ꯍꯗ ꯀꯩꯅ ꯀꯩꯅꯣ ꯌꯦꯟꯅꯥꯎ ꯅꯥꯎꯅ ꯊꯣꯛꯂꯛꯏꯕꯁꯤꯡꯁꯦ
ꯑꯥ ꯅꯪꯗꯤ ꯃꯁꯛ ꯐꯖꯕꯅꯤ ꯂꯩꯁꯥꯃꯤꯟꯅꯁꯨ ꯄꯥꯝꯅꯤꯗ
ꯑꯗꯨꯏꯅꯦ ꯑꯗꯨꯏꯅꯦ ꯑꯩꯅ ꯂꯣꯏꯅ ꯁꯤꯟꯒꯦꯕ
ꯍꯣꯏ ꯍꯣꯏ ꯅꯪ ꯅꯪ ꯋꯥꯡꯁꯨ ꯆꯥꯎꯋꯦ ꯃꯤꯁꯨ ꯋꯥꯡꯉꯦꯀꯣ ꯑꯗꯨ ꯄꯣ ꯄꯣꯠꯁꯨ ꯇꯥꯏꯑꯌꯦ ꯁꯛꯁꯨ ꯐꯖꯩꯌꯦ ꯀꯨꯆꯨꯁꯨ ꯉꯧꯋꯦ ꯑꯗꯨꯅ ꯂꯩꯁꯥꯕꯤꯅ ꯌꯥꯝ ꯄꯥꯝꯕ ꯁꯛꯅꯦꯕ ꯅꯪꯒꯤ ꯁꯛꯇꯣ
ꯍꯣꯏ ꯍꯣꯏ ꯍꯣꯏ ꯍꯣꯏ ꯍꯣꯏ ꯑꯗꯤ ꯑꯗꯨ ꯑꯗꯨꯅꯅꯦ ꯑꯗꯨ ꯑꯗꯨꯦ ꯑꯩꯈꯣꯏꯅ ꯆꯠꯊꯣꯔꯁꯦ ꯍꯥꯏꯔꯤꯁꯦ
ꯎꯝ
ꯄꯣꯒ꯭ꯔꯝ ꯁꯤ ꯁꯦ ꯀꯦ ꯇꯧꯔꯀꯦ
ꯌꯥꯏꯌꯦ ꯅꯣꯡꯃꯥꯝꯇꯪ ꯑꯍꯥꯎꯒꯨꯝꯗ ꯆꯥꯁꯤꯗꯅ
ꯍꯌꯦꯌꯥꯡꯖꯤꯛ ꯀꯩꯅꯣ ꯑꯁꯣꯝ ꯁꯝꯐ꯭ꯂꯥꯋꯔ ꯒꯥꯔꯗꯦꯟꯗ ꯆꯠꯎꯁꯤꯔꯣ
ꯌꯥꯏꯌꯦ ꯌꯥꯏꯌꯦ ꯆꯠꯦ ꯅꯪ ꯅ ꯑꯣꯛꯁꯥ ꯊꯣꯡꯥ ꯍꯩ ꯂꯩꯅꯦ ꯑꯣꯛꯁ ꯊꯣꯡꯕ ꯌꯥꯝ ꯍꯩꯩꯅꯩ ꯅꯪ
ꯑꯗꯕꯨꯗꯤ ꯑꯁ ꯀꯅ ꯀꯦꯇꯔꯀꯦ
ꯅꯪꯅ ꯑꯝꯇ ꯊꯣꯡꯗꯔꯝꯒ ꯆꯥꯒꯦꯕ
ꯑ ꯑꯩꯅ ꯑꯩꯅ ꯊꯣꯡꯈꯥꯏꯒꯦ ꯀ ꯇꯧꯔꯛꯀꯦ ꯑꯗꯣ ꯀꯩꯅꯣ ꯁꯟꯐ꯭ꯂꯥꯗꯔꯁꯤ ꯀꯩꯅꯣ
ꯄꯨꯁꯤꯜꯂꯒ ꯀꯩꯅꯣ ꯇꯧꯔ ꯆꯠꯀꯦꯗꯧꯒꯦ
ꯍꯣꯏ ꯌꯥꯏ ꯌꯥꯏ ꯑꯗꯣ ꯋꯥꯔꯤꯁꯨ ꯌꯥꯝ ꯅꯨꯡꯉꯥꯏꯅꯩ ꯑꯩ ꯑꯩꯗꯣ ꯃꯈꯥ ꯇꯝꯇ ꯀꯨꯝꯃꯨꯒꯦ ꯏꯃꯥꯟꯅꯕꯅ ꯀꯧꯔꯛꯦꯕꯀꯣ ꯑꯃꯨꯛ ꯋꯥꯔꯤ ꯑꯃꯨꯛ ꯁꯥꯁꯦ ꯑꯣ ꯍꯣꯏ ꯊꯝꯃꯦꯀꯣ ꯎꯝ
ꯆꯥ ꯆ ꯆꯥ ꯆ